ꯑꯧ ꯇꯥꯔꯦ
ꯅꯀꯣ ꯑꯩꯒꯤ ꯅꯨꯄꯥ ꯅꯪꯕꯨ ꯋꯥꯔꯤ ꯁꯥꯒꯦ ꯍꯥꯏꯌꯦꯦ ꯑꯩ ꯄꯤꯒꯦꯀꯣ
ꯍꯣꯏ ꯍꯣꯏ ꯍꯣꯏ
ꯅꯪ ꯐ꯭ꯔꯤ ꯑꯣꯏꯔꯕꯣ
ꯍꯣꯏ ꯐ꯭ꯔꯤ ꯑꯣꯏꯌꯦ
ꯑꯣ ꯑꯣ ꯑꯣ ꯅꯪꯒꯤ ꯅꯝꯕꯔꯗ ꯄꯦꯁ ꯇꯧꯈ꯭ꯔꯕ ꯃꯥꯜꯂꯤꯅꯦ ꯑꯩꯗꯤ ꯗꯣꯂꯤ ꯍꯥꯏꯅ ꯈꯣꯄꯒꯨꯝ ꯇꯧꯔꯒ ꯐꯪꯉꯁꯦ
ꯑꯩꯁꯨ ꯍꯦꯛ ꯆꯪꯕꯒ ꯂꯥꯛꯄꯗ ꯀꯅꯥꯔ
ꯑꯥ
ꯇꯥꯏꯀꯣ ꯆꯥꯔꯦ ꯅꯪꯗꯤ ꯀꯔꯤ ꯍꯥꯏꯕ
ꯍꯜꯂꯣ
ꯇꯔꯦ ꯇꯔꯦ
ꯍꯣꯟꯁꯦ ꯇꯥꯕꯗ ꯍꯦꯛ ꯅꯨꯡꯁꯤꯕ ꯑꯃ ꯐꯥꯎꯔꯛꯄ ꯋꯥꯅꯤꯗ
ꯑꯁ ꯑꯗꯨꯃꯥꯏꯅ ꯐꯥꯎꯔꯝꯃꯗꯤ ꯐꯩꯌꯦ
ꯆꯥꯛ ꯆꯥꯔꯕꯣ
ꯍꯣꯏ
ꯀꯔꯤ ꯃꯊꯦꯜ ꯆꯥꯔꯒꯦ
ꯆꯥꯈ꯭ꯔꯦ
ꯀꯔꯤ ꯃꯊꯦꯜ
ꯍꯥ
ꯀꯔꯤ ꯃꯊꯜ ꯆꯥꯕ꯭ꯔꯣ
ꯇꯥꯗ꯭ꯔꯣ ꯇꯥꯏꯌꯦꯃꯦ
ꯀꯩꯅꯣ ꯑꯗꯣ ꯅꯪ ꯉꯁꯥꯏ ꯋꯥꯔꯤꯗꯣ ꯂꯤꯔꯛꯀꯦ ꯍꯥꯏꯔꯒꯦ ꯁꯨꯛꯂꯤꯁꯨ ꯂꯤꯔꯛꯇꯦꯅꯦ
ꯂꯤꯕꯤꯒꯦ ꯂꯤꯕꯤꯒꯦ
ꯑꯗꯤꯔꯤꯔꯒꯦꯀꯣ ꯐꯖꯅ ꯇꯥꯎꯑꯣ ꯀꯣ
ꯑꯗꯨꯅꯤꯕꯥ ꯋꯥꯔꯤ ꯋꯥꯔꯤꯗꫭ ꯑꯩꯅꯥ ꯇꯥꯅꯤꯡꯉꯗꯣ ꯈꯪꯉꯕꯔ ꯂꯤꯔꯛꯑꫭ ꯐꯖꯅ ꯂꯤꯔꯣ
ꯑꯝ ꯀꯤꯡꯗꯝ ꯑꯃꯗꯅꯦ ꯇꯥꯕ꯭ꯔꯥ꯫
ꯑꯥ
ꯅꯤꯡꯊꯧꯒꯥ ꯅꯤꯡꯊꯧ ꯅꯨꯄꯤ ꯑꯃ ꯂꯩꯌꯦ ꯍꯥꯏꯌꯦ꯫ ꯂꯩꯔꯥ ꯂꯩꯔꯥꯒ ꯃꯕꯥꯅꯤꯗꯣ ꯃꯕꯥꯅꯤꯗꯣ ꯅꯨꯄꯥ ꯑꯥ ꯑꯉꯥꯡ ꯅꯨꯄꯥ ꯄꯣꯛꯄꯤꯔꯦ ꯄꯣꯛꯄꯤꯔꯒꯥ ꯑꯃꯥ ꯂꯥꯛꯑꯒ ꯍꯥꯏꯕꯤꯒ° ꯌꯥꯏꯌꯦ ꯅꯪꯒꯤ ꯅꯆꯥꯅꯨꯄꯥꯁꯦ ꯍꯌꯦꯡꯋꯥꯏ ꯆꯥꯎꯔꯛꯄ ꯀꯥꯟꯗ꯫ ꯅꯪ ꯃꯄꯥꯕꯨ ꯍꯥꯠꯂꯒꯥ ꯃꯃꯥꯕꯨ ꯃꯥꯒꯤ ꯅꯨꯄꯤ ꯑꯣꯏꯅꯥ꯫ ꯂꯧꯒꯅꯤ ꯍꯥꯏꯕꯤꯌꯦꯅ ꯍꯥꯏꯌꯦ꯫ ꯍꯥꯏꯕꯤꯕꯒꯤ ꯑꯥ ꯃꯥꯒꯤ
ꯀꯤꯔꯝꯝꯕ ꯃꯤ ꯑꯣꯏ ꯋꯥꯠꯅꫭꯅ° ꯑꯩꯁꯨ ꯈꯪꯗꯦ
ꯍꯥꯥ
ꯀꯔꯝꯕ ꯃꯤ ꯍꯥꯏꯕꯖꯥꯠꯅꯣ ꯋꯥꯔꯤꯗꯣ ꯐꯖꯅ ꯂꯤꯌꯣ ꯀꯩꯅꯣ ꯅꯪꯕꯨ꯫ ꯭ꯒꯌꯥꯟ ꯇꯥꯅ ꯂꯤꯌꯣꯕꯥ
ꯀꯔꯤꯅꯣ ꯃꯤ ꯐꯖꯅꯥ ꯂꯤꯔꯒ ꯅꯪꯅꯥ ꯐꯖꯅꯥ ꯇꯥꯗ꯭ꯔꯒꯥ꯫
ꯍꯥꯏꯔꯤꯕꯥ ꯋꯥꯔꯤꯗꯨ ꯑꯩ ꯒꯌꯥꯟ ꯇꯥꯗꯦ ꯍꯧꯖꯤꯛꯀꯤꯗꯣ ꯑꯃꯨꯛ ꯔꯤꯄꯤ ꯇꯧꯑꫭ ꯔꯤꯄꯤꯠ ꯇꯧꯎ ꯄ꯭ꯂꯤꯁ꯫
ꯀꯔꯤꯅꯣ ꯅꯪ ꯑꯩꯅ ꯉꯥꯡꯕ ꯇꯥꯗꯕ꯭ꯔꫭꯕꯥ꯫
ꯑꯧ ꯍꯧꯖꯤꯛꯀꯤꯗꯣ ꯃꯈꯣꯟ ꯃꯅꯨꯡꯗ ꯑꯉꯥꯡꯁꯤꯡ ꯌꯥꯝꯕꯅꯤꯅ ꯀꯣ꯫
ꯑꯗꯨ ꯉꯁꯥꯏꯅ ꯆꯠꯄ ꯌꯥꯗ꯭ꯔꯣ ꯑꯗꯨ ꯌꯥꯗꯦ ꯍꯥꯏꯕꯗꯨ ꯅꯪ ꯈꯪꯕ ꯅꯠꯇ꯭ꯔꯣ
ꯑꯗꯨꯕꯨꯗꯤ ꯆꯨꯝꯃꯤꯅꯤ
ꯅꯪꯕꯨ ꯅꯆꯥ ꯀꯥꯌꯥ ꯂꯩꯔꯒꯦꯅꯦ
ꯍꯥꯥ
ꯅꯆꯥꯀꯌꯥ ꯂꯩꯔꯒꯦ‌꯫
ꯏꯆꯥ ꯅꯨꯄꯥ ꯑꯃ ꯈꯛꯇꯅꯤ ꯀꯩꯗꯧꯔ°
ꯅꯪꯒꯤ ꯅꯨꯄꯤꯒꯁꯨ ꯑꯗꯨꯝ ꯁꯥꯟꯅꯁꯨ ꯌꯥꯕꯗꯨꯕꯨ ꯅꯪꯅꯥ ꯑꯃꯨꯛ ꯄꯥꯏꯔꯛꯑꯦ ꯅꯪꯒꯥ ꯅꯪꯒꯤ ꯅꯨꯄꯤꯗꯣ ꯃꯥꯒꯥ꯫ ꯃꯥꯒꯁꯨ ꯑꯗꯨꯝ ꯁꯥꯟꯅꯕ ꯌꯥꯕꯗꯨꯕꯨ ꯅꯪꯅ ꯑꯃꯨꯛ ꯄꯥꯏꯔꯛꯑꯦ ꯍꯥꯏꯕꯥ꯫
ꯑꯍꯣꯏ ꯑꯥꯁ ꯑꯗꯨ ꯏꯕꯥꯅꯤ ꯈꯪꯅꯕꯅꯤꯅ ꯅꯪ ꯑꯩ ꯅꯨꯄꯤꯒꯥ ꯈꯪꯅꯔꯣꯅꯦ꯫
ꯏꯕꯥꯅꯤ ꯈꯪꯅꯕꯅꯤꯅ ꯏꯕꯥꯅꯤ ꯋꯥꯔꯤ ꯁꯥꯕ ꯇꯥꯔꯦ ꯀꯩꯅꯣ ꯃꯥꯁꯨ ꯑꯗꯨ ꯈꯪꯏꯕꯒꯤ꯫ ꯇꯧꯔꯤꯅꯦ ꯀꯩꯅꫭ꯫
ꯏꯕꯥꯅꯤ ꯈꯪꯅꯕꯅꯤꯅꯥ ꯅꯪꯒꯤ ꯅꯨꯄꯤꯗꯨꯁꯨ ꯈꯪꯅꯐꯝ ꯊꯣꯛꯇꯔꯣ꯫ ꯑꯩꯉꯣꯟꯗꯒꯤ ꯂꯣꯠꯀ° ꯍꯥꯏꯔꫭ꯫
ꯅꯣꯡꯃꯥ ꯀꯣꯏꯔꯛ ꯑꯣ ꯍꯥꯏꯔꯤ ꯁꯤꯗꯤ꯫
ꯍꯥꯟꯅꯥ ꯋꯥꯔꯤ ꯁꯥꯟꯅꯤꯡꯉꯤꯕꯥ ꯑꯩꯗꯤ ꯀꯣꯅ ꯑꯩꯅꯤꯡꯉꯤ ꯀꫭꯏꯔꯛ ꯈꯤꯅꯤ ꯍꯣꯏ
ꯑꯣꯑ ꯑꯗꯨꯁꯨ ꯌꯥꯏꯅꯦ꯫
ꯃꯥꯁꯨ ꯑꯉꯥꯡ ꯁꯦꯟꯅꯕꯗꯥ ꯋꯥꯔꯝꯃꯅꯤ ꯅꯪꯁꯨ ꯉꯥꯏꯍꯥꯛ ꯁꯦꯟꯅꯕꯤꯌꯨꯗꯅꯥ ꯑꯉꯥꯡꯗꯣ꯫ ꯅꯪꯒꯤ ꯅꯨꯄꯤꯗꯨ ꯉꯥꯏꯍꯥꯛꯇꯪ ꯀꯣꯏꯊꯣꯛꯂꯒꯥ ꯋꯥꯔꯤ ꯁꯥꯟꯅꯕꯗꯣ ꯀꯩꯁꯨ ꯀꯥꯏꯗꯦꯅꯥ
ꯑꯥ ꯍꯣꯏꯅ° ꯄꯨꯜ ꯀꯌꯥꯗ ꯂꫭꯏꯗꫭꯏꯅꫭ ꯑꯗꫭ ꯑꯩ ꯅꯨꯄꯤꯉꯣꯟꯗ ꯑꯣꯏꯅ ꯋꯥꯔꯤ ꯁꯥꯟꯅꯒꯦ ꯍꯥꯏꯔꯗꯤ ꯁꯤ ꯁꯥꯟꯅꯔꯅ° ꯇꯥꯜꯂꯦ ꯂꯩ ꯀꯦꯅꯨꯡ ꯃꯥꯥꯡ ꯀꯩꯅꯣ ꯃ ꯋꯥꯔꯤ ꯆ
ꯑꯁ ꯍꯤ ꯍꯤ
ꯇꯥꯕ꯭ꯔꯣ
ꯂꯥꯛꯌꯦ ꯀꯕꯤꯔꯅꯦ ꯑꯩꯉꯣꯟꯗ ꯋꯥꯔꯤ ꯆꯔꯥꯛꯁꯦꯁꯦ
ꯑꯩꯅ ꯅꯪ ꯍꯥꯟꯅ ꯄꯥꯏꯔꯛꯄꯗꯨꯗ ꯃꯥ ꯑꯃꯨꯛ ꯄꯥꯏꯗ꯭ꯔꯁꯨ ꯅꯪꯒꯤ ꯅꯨꯄꯤꯒꯥ ꯁꯥꯟꯅꯕꯥ ꯌꯥꯏ ꯍꯥꯏꯕꯤꯕꯅꯤꯗꯥ
ꯑ
ꯃꯆꯥꯅꯨꯄꯥ ꯑꯃ ꯂꯩꯔꯦ ꯍꯥꯏꯌꯦꯀꯣ ꯑꯉꯥꯡ ꯑꯗꯨꯗ ꯑꯩꯅ ꯍꯥꯏꯕ ꯃꯉꯣꯟꯗ ꯉꯥꯏꯍꯥꯛꯇꯪꯗꯤ ꯅꯪꯁꯨ
ꯎꯝ
ꯑꯉꯥꯡ ꯁꯦꯟꯅꯕꯗ ꯅꯪꯒꯤ ꯅꯨꯄꯤꯗꯣ ꯋꯥꯔꯝꯃꯅꯤ ꯅꯪ ꯑꯣꯏꯅ ꯁꯦꯟꯅꯕꯤꯌꯣ ꯅꯪꯒꯤ ꯅꯨꯄꯤꯁꯨ ꯉꯥꯏꯍꯥꯛ ꯀꯣꯏꯊꯣꯛꯂꯒ ꯋꯥꯔꯤ ꯁꯥꯟꯅ ꯊꯣꯛꯁꯅꯨ ꯍꯥꯏꯕ
ꯑꯩꯇ ꯀꯩꯅ ꯇꯧꯔꯔꯕ ꯇꯥꯛ ꯍꯦꯛ ꯆꯥꯕ ꯂꯣꯢꯔ ꯍꯤꯔꯥ ꯑꯃ ꯇꯧꯔ ꯂꯩꯕꯀꯣ
ꯑꯥ
ꯑꯗꯨꯒꯤ ꯑꯩꯅ ꯃꯥꯕꯨ ꯁꯥꯟꯅꯍꯧ ꯍꯥꯏꯅ ꯍꯥꯏꯕꯅꯦꯗ ꯃꯥꯗꯤ ꯑꯗꯨꯝ ꯐꯥꯒꯤ ꯇꯧꯕ ꯌꯥꯝ ꯍꯥꯏꯕ ꯍꯥꯏꯕ ꯇꯥꯔꯦ ꯑꯩꯒꯤ ꯅꯨꯄꯥꯁꯤꯕꯣ
ꯍꯣꯏ ꯍꯣꯏ ꯁꯥꯟꯅꯕ ꯅꯨꯡꯉꯥꯏ ꯅꯨꯡ ꯑꯗꯨꯝ ꯍꯣꯏ ꯁꯥꯟꯅꯕ ꯅꯨꯡꯉꯥꯏꯌꯦ ꯑꯗꯨꯝ
ꯍꯣꯏ ꯃꯥꯗꯤ ꯐꯥꯒꯤ ꯇꯧꯔꯒ ꯑꯗꯨꯝ ꯐꯥꯒꯤ ꯇꯧꯔꯒ ꯌꯥꯝ ꯈꯥꯏꯔꯒ ꯑꯗꯨꯝ ꯀꯩꯅꯣ ꯇꯧꯔꯒ ꯂꯩꯕꯅꯦ ꯑꯗꯨꯒꯤ ꯑꯩꯅ ꯅꯪꯅ ꯋꯥꯔꯤ ꯁꯥꯕ ꯍꯥꯏꯌꯦꯦ ꯅꯪ ꯁꯥꯟꯅꯔꯝꯃꯣ ꯍꯥꯏꯕ ꯒꯤꯅꯤꯗ ꯎꯝ ꯃꯥꯒꯁꯨ ꯎꯝ ꯁꯥ ꯁꯥꯥꯎ ꯁꯣ ꯁꯥ ꯇꯝꯅꯦ ꯑꯦ ꯉꯁꯤꯗ ꯑꯩꯅ ꯅꯪꯁꯨ ꯁꯥꯟꯅꯧꯑꯣ ꯁꯥꯟꯅꯣ ꯍꯥꯏꯅ ꯍꯥꯏꯕ
ꯑꯣ
ꯐ꯭ꯔꯦꯟꯁꯤꯡꯗꯨ ꯌꯥꯝ ꯁꯥꯟꯅꯕ ꯑꯗꯨꯒꯤ ꯑꯩꯅ ꯑꯁꯤꯗ ꯁꯅꯣ ꯁꯤꯗ ꯇ꯭ꯔꯦꯟ ꯑꯅꯧ ꯑꯅꯧꯕꯕ ꯐꯪꯕꯅꯤ ꯁꯅꯥꯎ ꯁꯅꯥꯎ ꯍꯥꯏꯕ ꯑꯗꯨꯗꯒꯤ ꯃꯥ ꯁ ꯉꯁꯥꯏ ꯑꯗꯨꯝ ꯁꯥꯟꯅꯔꯝꯕꯅꯤꯅ
ꯑꯥ ꯀꯔꯤ ꯌꯦꯟꯁꯥꯡ ꯆꯥꯔꯒꯦ
ꯉꯗꯣ ꯑꯩꯈꯣꯏ ꯌꯦꯟꯁꯥ ꯌꯦꯟꯁꯥ ꯑꯃ ꯑꯗꯨꯒ ꯉꯥ ꯑꯃ ꯑꯗꯨꯃꯥꯏꯅꯖꯥꯏ ꯌꯦꯟꯁꯥ ꯕꯣꯏꯂꯔ ꯑꯣꯏꯕꯒꯤ ꯆꯥꯗꯕ ꯃꯤꯁꯨ ꯂꯩꯕ ꯀꯣ ꯑꯗꯧꯒꯤ ꯉꯥ ꯂꯧꯕ ꯑꯗꯨꯒ ꯑꯗꯨꯃꯥꯏꯅ ꯆꯥꯏ
ꯍꯥꯎꯋꯤꯅꯦ ꯑꯗꯨꯗꯤ
ꯅꯣꯏꯗꯤ ꯀꯔꯤ ꯌꯦꯟꯁꯥꯡ ꯆꯥꯕ꯭ꯔꯣ
ꯑꯩꯈꯣꯏꯁꯨ ꯉꯁꯤꯗꯤ ꯌꯦꯟ ꯆꯥꯏꯌꯦ
ꯑꯣ ꯅꯣꯏꯗꯤ ꯍꯣꯁꯇꯦꯜꯗ ꯂꯩꯕ ꯅꯠꯇ꯭ꯔꯣ
ꯍꯣꯏ ꯍꯣꯁꯇꯥꯦꯜꯗ ꯂꯩꯌꯦ ꯍꯣꯁꯄꯤꯇꯥꯦꯜꯗ ꯂꯩ ꯌꯦꯟꯅꯦ ꯍꯥꯏꯕ ꯋꯥꯅꯦꯕ ꯃꯤꯡ ꯉꯥꯛꯇꯒꯤꯅꯦ ꯍꯥꯎꯗꯦꯗ
ꯑꯣ ꯅꯣꯏꯗꯤ ꯑꯗ ꯐꯣꯟ ꯄꯥꯏꯕ ꯌꯥꯏꯅꯦꯀꯣ
ꯂꯣꯠꯂꯒ ꯄꯥꯏꯕꯅꯦ
ꯑꯣ ꯑꯩꯈꯣꯏ ꯑꯩꯈꯣꯏ ꯑꯩꯈꯣꯏ ꯏꯅꯥꯎꯅ ꯅꯨꯄꯥ ꯑꯩꯒꯤ ꯃꯆꯥꯅꯨꯄꯥ ꯑꯩꯒꯤ ꯏꯆꯦꯒꯤ ꯃꯆꯥꯗꯤ ꯑꯥ ꯐꯣꯟ ꯑꯁꯤꯗ ꯌꯨꯝꯗ ꯊꯝꯂꯝꯝꯂ꯭ꯔꯒ ꯆꯠꯈ꯭ꯔꯦ
ꯑꯣ ꯀꯔꯤ ꯇꯝꯕꯅꯣ ꯄꯥꯁꯇꯌꯥꯅꯣ
ꯇꯨꯌꯦꯐ ꯇꯝꯕ ꯀꯣ
ꯑꯣ ꯑꯣ
ꯅꯣꯏꯗꯤ ꯕꯤꯔꯥ꯫
ꯑꯩꯈꯣꯏ ꯅꯔꯁꯤꯡ ꯇꯝꯕꯒꯤ꯫
ꯑ ꯑꯣ ꯑꯣ ꯑꯗꯨꯒꯤ ꯑꯣꯏꯔꯝꯅꯤ꯫
ꯌꯥꯗꯤ ꯌꯥꯗꯕꯅꯦ ꯑꯗꯣ ꯑꯩꯈꯣꯏ ꯋꯥꯔꯗꯦꯟꯅ ꯐꯥꯕꯒꯤꯀꯣ ꯑꯗꯨꯝ ꯂꯣꯠꯂꯒ ꯄꯥꯏꯔꯦ ꯑꯩꯈꯣꯏꯁꯨꯨ꯫
ꯑꯥꯎ
ꯐꯥꯕ ꯃꯇꯝꯁꯨ ꯂꯩꯅ ꯐꯣꯟꯗ ꯐꯥꯔꯒ ꯑꯗꯨꯝ ꯐꯥꯏꯟ ꯊꯤꯕꯅꯤ ꯂꯤꯁꯤꯡ ꯑꯍꯨꯝ꯫ ꯂꯤꯁꯤꯡ ꯃꯉꯥ ꯑꯗꯨꯃꯥꯏꯅ꯫
ꯎꯝ꯫ ꯑꯗꯨꯒꯤ ꯅꯣꯏ ꯑꯗꯨꯒꯨꯝꯕ ꯇꯝꯕꯒꯤꯅꯦ ꯑꯩꯒꯤ ꯅꯆꯥ ꯅꯨꯨꯄꯥꯗꯨꯗꯤ ꯑꯩꯒꯤ ꯏꯆꯦꯒꯤ ꯃꯆꯥꯅꯦꯕꯀꯣ꯫ ꯃꯥꯗꯤ ꯅꯍꯥꯟ ꯆꯠꯄꯗ ꯉꯥꯏꯔꯌꯦ ꯎꯝ ꯑꯩꯅ ꯊꯤꯟꯕꯤꯕ꯫ ꯃꯣꯏꯒꯨꯝꯕ ꯂꯣꯏꯅꯃꯛ ꯊꯝꯔ ꯆꯠꯂꯦ꯫
ꯑꯣ꯫
ꯁꯥꯟꯁ ꯂꯧꯕ ꯃꯥꯅ꯫
ꯀꯔꯝꯕ ꯁꯀꯨꯜꯗ ꯅꯣ꯫
ꯑꯥ ꯍꯣꯂꯤ ꯀꯤꯡꯗꯝꯗ ꯇꯝꯕꯀꯣ꯫
ꯑꯣ꯫
ꯎꯝ꯫ ꯇꯔꯨꯡꯗꯗꯣ ꯑꯗꯨꯗ ꯍꯣꯂꯤ ꯀꯤꯡꯗꯝꯗ ꯑꯗꯨꯗ ꯀꯥꯕꯅꯤ꯫
ꯃꯤꯒꯤ ꯃꯤ ꯀꯌꯥ ꯂꯩꯔꯤꯅꯣ ꯍꯧꯖꯤꯛꯇꯤ ꯑꯥ꯫
ꯈꯣꯏꯗꯤ ꯑꯩꯈꯣꯏꯗꯤ ꯃꯤ ꯌꯥꯝ ꯂꯩꯌꯦꯗ꯫ ꯑ ꯑꯉꯥꯡꯁꯤꯡ ꯁ꯭ꯀꯨꯜ ꯀꯥꯕꯁꯤꯡ꯫
ꯏꯅꯥꯎꯅꯨꯄꯤ ꯑꯗꯨꯝ ꯇ꯭ꯔꯤꯠꯃꯦꯟꯒꯨꯝꯕ ꯇꯧꯕ ꯂꯥꯛꯄ꯫
ꯑꯣ꯫
ꯑꯗꯨꯒ ꯑꯩꯒꯤ ꯐꯦꯃꯤꯂꯤꯅꯦ ꯑꯗꯨꯒ ꯑꯩꯒꯤ ꯃꯤ ꯑꯝꯕꯥꯒꯤ ꯐꯦꯃꯤꯂꯤꯅꯦ ꯃꯤ ꯌꯥꯝ ꯂꯩꯌꯦꯗ꯫
ꯑꯗꯨꯒꯨꯝꯕ ꯐꯦꯃꯤꯂꯤꯗꯣ ꯀꯩꯅꯣ ꯐꯪꯕꯅꯤꯗ ꯏꯁꯤꯡ ꯐꯪꯕꯅꯤꯗ꯫
ꯎꯝ꯫ ꯃꯤ ꯌꯥꯝꯕꯁꯦ ꯅꯨꯡꯉꯥꯏꯗꯤ ꯅꯨꯡꯉꯥꯏ ꯑꯗꯨ ꯂꯥꯡꯕꯗꯤ ꯌꯥꯝ ꯂꯥꯡꯕꯀꯣ꯫
ꯍꯣꯏ ꯍꯣꯏ ꯑꯃꯔꯣꯝꯗ ꯍꯥꯏꯔꯁꯨ ꯅꯨꯡꯉꯥꯏꯌꯦ ꯑꯃꯔꯣꯝꯗ ꯍꯥꯏꯔꯁꯨ ꯅꯨꯡꯉꯥꯏꯇꯕ꯫
ꯎꯝ ꯀꯔꯤꯍꯥꯏꯕꯥ꯫
ꯃꯤ ꯌꯥꯝꯕꯁꯦ ꯑꯃꯔꯣꯝꯗ ꯍꯥꯏꯔꯗꯤ ꯅꯨꯡꯉꯥꯏꯕ ꯑꯃꯔꯣꯝꯗ ꯍꯥꯏꯔꯗꯤ ꯅꯨꯡꯉꯥꯏꯇꯕ꯫
ꯍꯣꯏ ꯑꯗꯨꯅꯤ꯫
ꯄꯨꯡ ꯀꯌꯥꯗ ꯇꯨꯝꯗꯣꯏꯅꯣ꯫
ꯑ ꯑꯗꯨꯝ ꯇꯦꯟꯒꯨꯝꯕꯗ ꯇꯨꯝꯕꯅꯦ ꯇꯨꯝꯕꯗꯤ ꯊꯨꯅ ꯇꯨꯝꯕꯅꯦ ꯑꯩꯈꯣꯏꯁꯦ ꯀꯣ꯫ ꯆꯥꯛ ꯍꯦꯛ ꯆꯥꯊꯣꯛꯈ꯭ꯔꯦ ꯂꯨ ꯇꯨꯝꯃꯦ ꯇꯨꯝꯃꯦ ꯌꯥꯝ ꯅꯣꯏꯊꯣꯛꯈ꯭ꯔꯦꯕ꯫ ꯑꯗꯨꯒꯤ ꯑꯩꯅ ꯑꯩꯒꯤ ꯅꯨꯄꯥꯗ ꯋꯥꯛꯀꯤꯡ ꯆꯠꯁꯦ ꯑꯁꯤ ꯂꯝꯕꯤꯗ ꯆꯠꯁꯤꯟ ꯆꯠꯊꯣꯛ ꯑꯗꯨꯝ ꯇꯧꯁꯦ ꯍꯥꯏꯅ ꯍꯥꯏꯕ꯫ ꯆꯥꯔꯅꯤ ꯇꯨꯝꯔꯅꯤ ꯕꯣꯜ ꯍꯦꯛ ꯌꯥꯡꯔꯅꯤ ꯇꯨꯝꯅꯤꯡꯕꯅ ꯌꯥꯗꯦ ꯑꯩꯗꯤ꯫ ꯍꯦꯛ ꯇꯨꯝꯅꯤꯡꯂꯒ ꯑꯃꯨꯛꯀ ꯇꯨꯝꯒꯅꯤ ꯕꯣꯔꯁꯨ ꯑ ꯂꯣꯏꯅꯃꯛ ꯌꯦꯡꯕ ꯉꯝꯗꯦꯗ꯫
ꯑꯣ꯫ ꯌꯦꯡꯕꯔꯣꯅꯦ ꯕꯣꯜ꯫
ꯋꯥꯔꯜ ꯀꯞꯇꯣ ꯌꯥꯡꯕ ꯉꯔꯥꯡꯗꯣ ꯏꯪꯂꯦꯟꯒ ꯀꯩꯅꯣ ꯍꯣꯏꯗꯣ꯫ ꯁꯅꯕꯗꯣ ꯑꯗꯨꯕꯨ ꯌꯥꯡꯉꯦ ꯑꯗꯨ ꯏꯪꯂꯦꯟ ꯈꯣꯏꯅ ꯉꯝꯈ꯭ꯔꯦ꯫ ꯎꯝ
ꯈꯪꯗ꯭ꯔ ꯑꯩꯈꯣꯏꯗ ꯌꯦꯡꯗꯕꯅꯤꯅ
ꯑꯣ ꯅꯣꯏꯗꯤ ꯑꯗꯨ ꯂꯩꯕꯅꯤꯅ ꯐꯣꯟꯗꯁꯨ ꯄꯤꯗꯤ ꯄꯤꯕ ꯃꯥꯜꯂꯦ ꯐꯣꯟꯗ ꯄꯤꯗꯦ ꯍꯥꯏꯅꯁꯨ ꯍꯥꯏ
ꯍꯣꯏ ꯄꯤ ꯑꯦ ꯐꯣꯟꯗꯁꯨ ꯏꯃꯥꯟꯅꯕꯤ ꯈꯔꯗꯤ ꯌꯦꯡꯕꯁꯨ ꯌꯥꯎꯋꯦ
ꯑꯁꯤꯒꯤ ꯊꯣꯛꯄꯁꯦ ꯑꯥ ꯀꯩꯅꯣ ꯍꯥꯏꯕꯗꯤ ꯃꯇꯝ ꯂꯦꯝꯅꯤꯉꯥꯏ ꯌꯥꯝ ꯐꯩꯅꯦ꯫
ꯍꯣꯏ ꯍꯣꯏ ꯌꯥꯝ ꯐꯩꯌꯦꯀꯣ
ꯑ ꯌꯥꯝ ꯐꯩꯌꯦ ꯑꯗꯨꯝ ꯍꯥꯏꯗꯤ ꯂꯩꯅ ꯃꯤ ꯈꯪꯅꯗꯕꯁꯨ ꯑꯗꯨꯝ ꯈꯪꯅꯕꯁꯨ ꯌꯥꯏꯀꯣ ꯑꯗꯨꯝ ꯐꯌꯦꯕ ꯑꯩ ꯑꯩꯈꯣꯏ ꯃꯤꯅ ꯌꯥꯝꯕ ꯃꯥꯜꯂꯤ
ꯑꯩꯈꯣꯏ ꯃꯤ ꯉꯥꯛꯇꯅꯦ ꯑꯌꯥꯝꯕ
ꯍꯣꯏ ꯀꯃꯤ ꯁꯪꯗꯤ ꯀꯣ ꯎꯝ ꯅꯪꯒꯤꯁꯨ ꯑꯩꯅ ꯀꯃꯥꯏ ꯍꯦꯟꯅ ꯏꯕꯒꯤꯀꯣ ꯃꯃꯤꯡꯗꯣ ꯑꯗꯨꯝ ꯈꯪꯉꯦꯕ ꯎꯝ ꯑꯩꯒꯤꯗꯤ ꯃꯃꯤꯡꯗꯤ ꯑꯀꯧꯕꯅꯤ
ꯑꯗꯨꯃꯥꯏꯅ ꯍꯥꯏꯒꯅꯣ
ꯂꯅ
ꯌꯥꯗꯕꯅꯦ ꯇꯥꯔꯣ ꯇꯥꯕ꯭ꯔꯣ ꯑꯩ ꯇꯥꯗ꯭ꯔꯦ ꯅꯪꯒꯤ ꯅꯉ ꯅꯨꯡꯉꯥꯏꯇꯕ ꯃꯥꯜꯂꯦ ꯅꯦꯋꯥꯛ ꯅꯨꯡꯉꯥꯏꯇ꯭ꯔꯥ ꯉꯥꯡꯕ ꯈꯣꯠꯄ ꯇꯥꯗ꯭ꯔꯁꯨ ꯑꯗꯨꯝ ꯄꯥꯏꯌꯨꯀꯣ ꯇꯥꯔꯕꯣ ꯑꯩ ꯅꯪ